ꯇꯞ꯭ꯔꯣ
ꯎ ꯇꯥꯗꯦ
ꯇꯥꯗꯗꯤ ꯎꯕ꯭ꯔꯣ
ꯍꯣꯏ ꯍꯣꯏ
ꯀꯩꯗꯧꯔꯤꯕ
ꯁꯨꯝ ꯁꯨꯝ ꯃꯄꯥꯟꯗ ꯂꯦꯞꯄꯒ ꯑꯁꯤ ꯇꯟꯊꯟ ꯄꯥꯏꯕ ꯈꯔ ꯌꯦꯡꯉꯤ
ꯈꯪꯉꯦ ꯅꯪꯅ ꯃꯄꯥꯟꯗ ꯂꯩ ꯍꯥꯏꯕ ꯕꯦꯛꯒ꯭ꯔꯥꯎꯟꯗꯣ ꯇꯥꯔꯦ ꯌꯥꯝ ꯅꯪ ꯁꯤ ꯌꯦ ꯅꯪ ꯕꯒ꯭ꯔ ꯍꯧꯒ
ꯑ
ꯑꯩꯁꯨꯣ ꯍ
ꯑꯦ ꯁꯣꯐꯥꯗ ꯅꯨꯡꯉꯥꯏꯍꯦ ꯆꯛ ꯆꯥꯔꯦ
ꯇꯔꯦ
ꯀꯩ ꯃꯊꯦꯜꯅꯣ
ꯎ ꯍꯋꯥꯏ ꯑꯁꯥꯡꯕꯒꯤ ꯃꯅꯥꯗꯣ
ꯎꯝ
ꯑꯗꯨꯨꯗꯣ ꯆꯥꯔꯦ ꯑꯗꯨꯒ ꯀꯥꯡꯉꯧ ꯑꯃ ꯑꯗꯨꯒ ꯊꯥꯡꯖꯤꯡ ꯃꯦꯠꯄ ꯑꯃ ꯊꯥꯡꯖꯤꯡ ꯃꯣꯔꯣꯛ ꯃꯦꯠꯄ
ꯋꯥ
ꯑꯝ
ꯑꯗꯨꯗꯤ ꯑꯩꯈꯣꯏꯅ ꯌꯦꯟꯁꯥꯡ ꯃꯅꯦ ꯑꯗꯨꯒ ꯆꯦꯡꯒꯨꯝꯗ ꯑꯗꯨ ꯑꯃꯅꯦ ꯑꯗꯨꯒ ꯑꯗꯨꯒ ꯊꯥꯡꯖꯤꯡ ꯃꯦꯠꯄ ꯑꯃ
ꯎꯝ ꯈꯥꯡꯖꯤꯡ ꯃꯦꯠꯄꯁꯦ ꯃꯥꯟꯅꯔꯦꯅꯦ
ꯍꯦ ꯍꯦ ꯍꯥꯎꯋꯥꯀꯣ ꯈꯥꯡꯖꯤꯡꯁꯦ
ꯑꯣ ꯍꯥꯎꯋꯦ ꯃꯍꯥꯎ ꯑꯃꯥ ꯂꯩꯇ꯭ꯔꯥ
ꯎꯝ ꯑꯩꯗꯤ ꯃꯔꯨꯒ ꯂꯣꯏ ꯄꯨꯂꯞ ꯄꯨꯂꯞ ꯆꯥꯁꯤꯟꯕꯅꯦ ꯑꯗꯨꯝ
ꯑꯁꯇꯨꯗꯤ ꯉꯝꯗ꯭ꯔꯦ
ꯑꯗꯨꯅꯕꯨ ꯍꯥꯎ ꯍꯦꯂꯦ ꯎꯝ
ꯑꯗꯤ ꯃ ꯎ ꯀꯨꯗꯣ ꯈꯣꯠꯇꯣꯛꯑꯅꯤ ꯑꯗꯨꯒ ꯂꯥꯁꯇ ꯆꯥꯛ ꯆꯥꯕ ꯂꯣꯏꯔ ꯃꯇꯨꯡꯗ ꯆꯥꯅꯕ ꯊꯝꯃꯅꯤ ꯑꯗꯣ ꯑꯩꯅ ꯃꯔꯨꯁꯤꯡꯗꯣ ꯑꯩꯈꯣꯏ ꯐꯦꯃꯤꯂꯤꯅ ꯆꯨꯞꯄꯝꯕꯁꯤꯡꯗꯣ ꯑꯩꯅ ꯏꯁꯤꯡ ꯆꯥꯝꯊꯣꯛꯑꯒ ꯐꯖꯅ ꯊꯝꯃꯦ
ꯑꯥ
ꯍꯌꯦꯡ ꯍꯥꯏꯗꯤ ꯑꯗꯨꯝ ꯐ꯭ꯔꯤ ꯂꯩꯕꯀꯥꯟꯗ ꯇꯧꯐꯝ ꯈꯪꯗꯔꯀꯥꯟꯗ ꯆꯨꯞꯅꯕ
ꯑꯁ ꯅꯪ ꯁꯤꯗꯤ ꯐꯖꯗꯦ ꯀꯣꯛ ꯋꯥꯡꯉꯤꯍꯦ
ꯎꯝ
ꯑꯝꯇ ꯃꯥꯡꯍꯜꯂꯣꯏ ꯁꯤꯅꯦꯕꯀꯣ
ꯎ ꯇꯦꯡꯀꯣꯠꯇꯩ ꯏꯁꯤꯡ ꯆꯥꯝꯊꯣꯛꯑꯒ ꯊꯝꯃꯤ
ꯌꯥꯏ ꯌꯥꯏ ꯀꯩꯅꯣꯁꯨ ꯇꯧꯕ ꯌꯥꯕꯅꯦ ꯑꯗꯨꯗꯣ ꯉꯧꯔꯒꯀꯣ ꯊꯥꯎ ꯌꯥꯎꯗꯥꯕꯤꯗ ꯑꯗꯨꯒ ꯑꯥꯎ ꯄꯨꯊꯣꯛ ꯑꯀꯥꯟꯗ ꯍꯣꯏ ꯍꯥꯎꯗꯤ ꯍꯥꯎꯕꯅꯤꯅꯦ ꯍꯥꯟꯅꯗꯤ ꯌꯥꯝ ꯆꯥꯔꯝꯕꯅꯦ ꯎꯝ ꯎꯝ
ꯑꯁ ꯅꯪꯅ ꯍꯥꯏꯔꯨꯕꯒꯤ ꯑꯩ ꯍꯌꯦꯡ ꯇꯧꯔꯅꯤ
ꯇꯧꯑꯣ ꯇꯧꯑꯣ ꯑꯩꯒꯤꯁꯨ ꯈꯔ
ꯍꯧꯖꯤꯛꯇꯤ ꯍꯧꯖꯤꯛꯇꯤ ꯄꯨꯛ ꯊꯜꯂꯦꯕ
ꯎꯝ ꯉꯁꯤ ꯀꯥꯏ ꯆꯠꯀꯦ ꯌꯨꯝꯗ ꯂꯩꯕ꯭ꯔꯥ
ꯌꯨꯝꯗ ꯂꯩꯌꯦ ꯑꯗꯣ ꯅꯨꯡꯊꯤꯟ ꯇꯥꯕꯗ ꯊꯔꯣꯏ ꯈꯨꯟꯕ ꯆꯠꯂꯦ
ꯆꯥꯥꯁ ꯊꯔꯣꯏ ꯈꯨꯟꯕꯗꯤ ꯀꯌꯥꯃꯨꯛ ꯐꯪꯒꯦ
ꯆꯔꯥ ꯑꯃꯒꯤ ꯐꯪꯉꯦ ꯅꯨꯡꯊꯤꯟꯗ ꯄꯨꯡ
ꯑꯣ
ꯃꯃꯥꯐꯥꯎ ꯁꯨꯗꯦꯕ ꯆꯠꯄꯗꯣ
ꯌꯥꯏꯅꯦ ꯈꯔ ꯌꯥꯝꯕ ꯃꯥꯜꯂꯤꯅꯦ ꯊꯔꯣꯏ
ꯌꯥꯝꯃꯦ ꯎꯝ
ꯎꯝ ꯀꯥꯡ ꯆꯤꯛ ꯑꯍꯦ
ꯎ ꯏꯅꯦ ꯈꯣꯏꯗꯁꯨ ꯂꯧ ꯆꯠꯄ ꯑꯗꯨꯗꯒꯤ ꯑꯩꯗꯤ ꯈꯨꯟꯒꯦ ꯇꯧꯕꯅꯦꯕ ꯑꯗ ꯃꯣꯏꯅ ꯆꯠꯂꯁꯦ ꯂꯥꯛꯑꯣ ꯂꯥꯛꯑꯣ ꯂꯥꯛꯑꯣꯅ ꯑꯩꯈꯣꯏꯗ ꯃꯌꯥꯝ ꯂꯩꯌꯦ ꯑꯗꯨꯗꯣ ꯂꯧꯔꯣ ꯂꯧꯔꯣꯅ ꯑꯩꯗꯣ ꯏꯊꯟꯇꯁꯨ ꯑꯃꯨꯛ ꯂꯥꯛꯄꯗꯣ ꯇꯜꯂꯒꯕ ꯑꯗꯨꯒꯤ ꯂꯥꯛꯑꯣ ꯂꯥꯛꯑꯣ ꯀꯧꯕ ꯑꯗꯒꯤ ꯆꯠꯂꯦ
ꯂꯥꯛꯑꯣ ꯂꯥꯛꯑꯣ ꯀꯧꯕꯗꯤ ꯅꯪꯁꯨ ꯉꯥꯏꯈꯣ ꯉꯥꯏꯈꯣ ꯍꯥꯏꯕ ꯌꯥꯗ꯭ꯔꯣ
ꯃꯣꯏꯗꯣ ꯊꯕꯛ ꯍꯜꯂꯛꯑꯕꯅꯤꯅ ꯑꯩꯗꯣ ꯍꯥꯏꯕꯗꯣ ꯑꯗꯨꯝ ꯇꯟꯂꯕ
ꯑꯣ ꯃꯄꯥꯟꯗ ꯊꯣꯛꯑꯒ ꯌꯦꯡꯉꯨꯅꯦ ꯑꯇꯤꯌꯥꯁꯤ ꯌꯥꯝ ꯐꯖꯩꯅꯦ ꯉꯁꯤꯁꯦ
ꯊꯣꯛꯄ꯭ꯔꯣ
ꯎꯝ ꯊꯥꯖꯗꯤ ꯊꯣꯛꯇꯦꯕ
ꯑꯁ ꯊꯥꯖ ꯊꯣꯛꯇꯗꯤ ꯊꯣꯛꯅꯤꯡꯗ꯭ꯔꯦ ꯃꯥ ꯊꯣꯛꯑꯀꯥꯟꯗ ꯊꯣꯛ
ꯆꯠꯂꯤ ꯊꯥꯖ ꯃꯥꯜꯂꯤꯀꯣ ꯅꯪꯁꯦ
ꯎ
ꯑꯗꯨꯒ ꯀꯩꯅꯣ ꯅꯍꯥꯟꯗꯤ ꯑꯇꯤꯌꯥꯗꯣ ꯌꯦꯡꯈꯠꯂꯀꯥꯟꯗ ꯌꯥꯝꯅ ꯁꯦꯡꯗ꯭ꯔꯥ ꯍꯟꯗꯛꯇꯤ ꯁꯦꯡꯗ꯭ꯔꯕꯅꯦ
ꯀꯩꯅꯣ ꯅꯣꯡꯖꯨ ꯊꯥ ꯑꯣꯏꯕꯤꯅꯤꯗ ꯅꯣꯡ ꯈꯔꯛꯇ ꯃꯪꯕꯒꯤꯅꯤꯗ
ꯈꯪꯅꯦ ꯑꯗꯨꯕꯨꯗꯤ ꯑꯩꯅ ꯅꯍꯥꯟ ꯅꯍꯥꯟꯅ ꯌꯦꯡꯕ ꯀꯥꯟꯗꯗꯤ ꯁꯨꯝ ꯏꯐꯥ ꯐꯖꯗ꯭ꯔꯦꯗ ꯅꯍꯥꯟꯗ ꯀꯝꯄꯦꯌꯔ ꯇꯧꯔꯀꯥꯟꯗ ꯍꯥꯏꯗꯤ ꯑꯉꯥꯡ ꯑꯣꯏꯔꯤꯉꯩ ꯀꯥꯟꯗ ꯃꯄꯥꯟꯗ ꯊꯣꯛꯑꯒ ꯕꯦꯟꯁꯀꯨꯝꯕ ꯂꯧꯊꯣꯛꯑꯒ ꯑꯩꯈꯣꯏ ꯕꯣꯛꯈꯣꯏ ꯐꯝꯃꯤꯟꯅꯔꯒꯅꯦ
ꯋꯥꯔꯤ ꯁꯥꯔꯒ ꯅꯨꯡꯉꯥꯏ ꯍꯥꯏꯕꯅꯤꯅꯦ
ꯑꯣ ꯎꯝ ꯅꯨꯡꯁꯤꯠꯇꯣ ꯏꯪ ꯏꯪ ꯂꯥꯎꯔꯛꯑꯅꯦ
ꯎꯝ ꯑꯗꯨꯒ ꯊꯥꯖꯗ ꯆꯠꯂ ꯑꯗ ꯑꯩꯈꯣꯏ ꯑꯩꯈꯣꯏ ꯇꯨꯡ ꯏꯟꯅꯕꯒꯤ ꯃꯑꯣꯡ ꯇꯥꯏꯀꯣ ꯆꯦꯠꯂꯒ ꯑꯃꯨꯛ ꯂꯦꯞꯄ ꯇꯧꯕ
ꯑꯗꯨ ꯈꯜꯂꯒ ꯌꯥꯝ ꯅꯨꯡꯉꯥꯏꯇꯦꯗ ꯑꯃꯨꯛ ꯂꯥꯛꯅꯤꯡꯉꯦ ꯑꯗꯨꯏ ꯃꯇꯝꯗꯗꯤ ꯑꯋꯥꯕꯁꯨ
ꯎꯝ ꯐꯣꯟꯁꯨ ꯂꯩꯇꯦ ꯏꯃꯨꯡ ꯃꯅꯨꯡ ꯑꯗꯨꯝ ꯂꯣꯏ ꯄꯨꯜꯂꯦꯀꯣ
ꯎꯝ
ꯅꯣꯏꯁꯨ ꯁꯨꯃꯥꯏꯅ ꯍꯥꯏꯅꯕ꯭ꯔꯥ ꯁꯤ ꯊꯥ ꯖꯥꯗ ꯊꯥꯖ ꯃꯅꯨꯡꯗ ꯌꯣꯡꯒ ꯆꯣꯡꯊꯣꯛꯑꯗꯤ ꯎꯔꯗꯤ ꯁꯤꯒꯅꯤ ꯀꯥꯏꯅ
ꯑꯗꯨꯕꯨꯗꯤ ꯍꯥꯏꯗꯦꯗ
ꯑꯣ ꯈꯣꯏꯗꯤ ꯗꯨꯃꯥꯥꯏꯁꯨ ꯍꯥꯏꯕꯅꯦ
ꯈꯣꯏꯗꯤ ꯍꯥꯏꯗꯦ ꯑꯗꯣ ꯑꯩꯅ ꯈꯟꯕꯁꯤꯅ ꯊꯥꯖꯁꯦ ꯌꯦꯡꯉꯀꯥꯟꯗ ꯀꯩꯅꯣ ꯁꯤꯅꯦ ꯃꯅꯨꯡꯗ ꯎꯝ ꯎ ꯄꯥꯜꯂꯦ ꯁꯤꯅꯦ ꯑꯩꯅ ꯈꯜꯂꯤꯁꯦ
ꯃꯃꯤ ꯑꯃ ꯇꯥꯕꯅꯦ ꯍꯣꯏ ꯑꯗꯨꯗꯅꯦ ꯎ ꯄꯥꯟ ꯎ ꯄꯥꯝꯕꯤꯗ ꯌꯣꯡ ꯆꯣꯡꯊꯣꯛꯑꯗꯤ ꯁꯤꯔꯅꯤ ꯍꯥꯏꯕꯗ
ꯎꯝ ꯎ ꯄꯥꯝꯃꯦ ꯌꯥꯝ ꯃꯥꯟꯗ꯭ꯔꯥ
ꯃꯥꯟꯕꯅꯦ ꯎꯝ
ꯌꯥꯝ ꯑꯆꯧꯕꯀꯣ
ꯍꯣꯏ ꯎꯝ
ꯀꯩꯅꯣꯈꯣꯏꯅ ꯍꯤꯟꯗꯨ ꯈꯣꯏꯅ ꯂꯥꯏ ꯈꯨꯔꯨꯝꯂꯤꯕ ꯀꯩꯅꯣꯗꯣ
ꯍꯣꯏ ꯍꯣꯏ ꯃꯥꯂꯦ ꯎꯝ ꯎꯝ ꯑꯗꯨ ꯅꯪꯗꯤ ꯂꯧ ꯁꯨꯗ꯭ꯔꯣ
ꯑꯩꯗꯤ ꯁꯨꯗꯦ
ꯑꯦ
ꯅꯍꯥꯟ ꯅꯍꯥꯟ ꯁꯨꯌꯦ ꯍꯟꯗꯛ ꯁꯨꯗ꯭ꯔꯦ ꯑ
ꯑꯣ ꯑꯗꯨꯀꯣ
ꯑ
ꯀꯩ ꯀꯩ ꯍꯣꯠꯅꯔꯤꯒꯦ ꯅꯠꯇꯦ
ꯀꯩ ꯍꯣꯠꯅꯗꯅ ꯌꯨꯝꯗ ꯑꯗꯨꯝ ꯂꯩꯌꯦ ꯍꯣꯠꯅꯅꯤꯡꯉꯥꯏ ꯂꯩꯇ꯭ꯔꯦ
ꯑꯣ ꯃꯇꯝ ꯍꯦꯛ
ꯈ꯭ꯔꯦ ꯌꯦꯕ꯭ꯔꯣ ꯌꯦ ꯇꯕ꯭ꯔꯣꯒꯌꯥꯥꯟꯗ ꯍꯥꯏ꯭ꯔꯦ
ꯑꯁ ꯉ ꯂꯧ ꯆꯠꯄꯒꯤ ꯋꯥꯕꯗꯣ ꯑꯩꯗꯤ
ꯑꯣ
ꯁꯤ ꯑꯩꯒꯤ ꯈꯣꯡꯅꯀꯣ
ꯎꯝ
ꯇꯤꯡꯈꯪ ꯇꯤꯡꯈꯪ ꯃꯆꯥ ꯃꯆꯥꯗ ꯌꯨꯕ ꯋꯥꯅꯤꯅ
ꯎꯝ ꯂꯧꯕꯨꯛ ꯇꯔꯣ
ꯍꯣꯏ
ꯎꯝ
ꯑꯩꯈꯣꯏ ꯑꯩꯈꯣꯏ ꯂꯧꯐꯝꯗꯣ
ꯎꯝ
ꯊꯕꯛ ꯌꯥꯝꯃꯦ
ꯑꯣ ꯑꯁ ꯂꯣꯀꯦꯁꯟ ꯊꯥꯔꯛꯎꯅꯦ ꯂꯥꯛꯀꯦꯅꯦ ꯊꯔꯣꯏꯗꯣ ꯆꯥꯎꯕ꯭ꯔꯥ ꯑꯁ ꯑꯗꯨꯗꯤ ꯐꯥꯒꯗꯕ
ꯑꯩ ꯑꯩ ꯑꯩ ꯈꯨꯕꯤꯃꯨꯛꯇꯤ ꯆꯥꯎꯋꯦ
ꯎꯝ ꯌꯥꯔꯦ ꯑꯗꯨꯗꯤ
ꯎꯝ ꯆꯞ ꯆꯥꯔꯕ ꯃꯇꯝꯅꯦ
ꯎꯝ ꯑꯩꯁꯨ ꯍꯌꯦꯡꯁꯦ ꯊꯔꯣꯏꯗꯣ ꯀꯩꯅꯣ ꯂꯧꯊꯣꯛꯑꯅꯤ ꯍꯌꯦꯡ ꯅꯨꯡꯗꯥꯡ ꯆꯥꯅꯕ ꯈꯨꯜꯂꯣ ꯆꯥꯊꯣꯛꯑꯣ ꯀꯜꯁꯤꯌꯝꯅꯦ
ꯑꯗꯨ ꯈꯨꯟꯕ ꯃꯇꯝ ꯂꯩꯇꯦ ꯍꯥꯏꯗꯤ ꯊꯕꯛ ꯇꯧꯕꯅꯤꯅꯀꯣ ꯑꯗꯨ ꯊꯔꯣꯏ ꯈꯨꯠ ꯂꯩꯔꯤꯗꯤ ꯊꯕꯛꯇꯣ
ꯎꯝ ꯎꯝ ꯑꯗꯣ ꯉꯍꯥꯛ ꯈꯨꯜꯂꯨꯅꯦ ꯆꯔꯥ ꯑꯃꯒꯤꯒꯨꯝꯕ
ꯆꯔꯥ ꯑꯃꯒꯤ ꯍꯥꯏꯗꯤ ꯏꯁ ꯃꯤꯅꯤꯠ ꯇꯔꯥꯗ ꯑꯗꯨꯝ ꯆꯔꯥ ꯑꯃꯒꯤꯗꯤ ꯍꯦꯜꯂꯅꯤꯅ
ꯑꯗꯨ ꯃꯤꯅꯤꯠ ꯇꯔꯥ ꯈꯛꯇꯪ ꯂꯧꯊꯣꯛꯄꯕꯨ ꯃꯤꯗꯤ ꯀꯥꯟꯗ ꯊꯕꯛ ꯁꯨꯕ ꯆꯠꯂꯁꯨ ꯐ ꯄꯣꯊꯥꯔꯀꯥꯟꯗ ꯈꯨꯜꯂꯤꯅꯦ ꯅꯨꯄꯤꯈꯩꯗꯣ ꯈꯔꯕꯨꯗꯤ
ꯑꯩꯈꯣꯏꯗꯤꯀꯣ ꯀꯔꯤꯒꯤꯔꯣ ꯍꯟꯗꯦ ꯑꯩꯈꯣꯏꯔꯣꯝꯗꯗꯤ ꯊꯔꯣꯏ ꯌꯥꯝꯃꯟꯕꯒꯤꯀꯣ
ꯎꯝ
ꯀꯌꯥ ꯈꯨꯟꯅꯤꯡꯕ ꯆꯥꯅꯤꯡꯕ ꯇꯧꯗꯦꯕ ꯃꯤ ꯈꯔꯗꯤ ꯈꯨꯜꯂꯒ
ꯎꯝ
ꯕꯣꯔꯥ ꯑꯃꯒꯨꯝꯕ ꯈꯨꯠꯂꯒ ꯑꯗꯨꯝ ꯌꯣꯟꯕꯅꯦ
ꯑꯌꯣ ꯑꯗꯨꯗꯤ ꯈꯨꯌꯥꯃ ꯑꯁ ꯑꯩꯗꯤ ꯈꯨꯠꯅꯤꯡꯉꯦꯗ
ꯉꯁꯤꯁꯨ ꯑꯩꯅ ꯏꯟꯇꯔꯦꯁ ꯂꯩꯕꯁꯤꯗꯤꯀꯣ ꯈꯪꯕ꯭ꯔꯥ
ꯑꯥ
ꯍꯥꯏꯗꯤ ꯖꯒꯥ ꯑꯃꯈꯛꯇꯪꯗꯅꯦꯕ ꯎꯕꯗꯣ ꯑꯍꯥꯡꯥꯟꯕ ꯆꯠꯄꯗ ꯈꯪꯎ ꯎꯗꯦ ꯖꯒꯥ ꯑꯃꯗ ꯎꯔꯕ ꯑꯗꯨꯒꯤ ꯃꯇꯨꯡꯗꯗꯤ ꯑꯁ ꯎꯔꯦ ꯎꯔꯦꯦ ꯎꯔꯦ ꯍꯦ ꯅ ꯈꯨꯜ ꯂꯩꯔꯦ ꯑꯗꯨꯒ ꯏꯅꯦꯅ ꯆꯠꯂꯁꯦ ꯍꯥꯏꯔꯦ ꯏꯆꯦꯅ ꯃꯥꯁꯦ ꯀꯟꯅ ꯏꯟꯇꯔꯦꯁ ꯂꯩꯔꯒ ꯈꯜꯂꯤꯅꯦ ꯃꯖꯦꯔ
ꯌꯥꯏ ꯑꯩꯈꯣꯏꯗꯤ ꯏꯁꯤꯡꯗꯣ ꯂꯧꯔꯤ ꯇꯩꯅꯤꯡꯉꯥꯏ ꯏꯁꯤꯡ ꯌꯥꯝ ꯌꯥꯝꯅ ꯊꯝꯕ ꯌꯥꯗꯦꯕꯀꯣ ꯑꯗꯨꯗꯤ ꯏꯁꯤꯡ ꯂꯣꯏ ꯐꯥꯗꯈ꯭ꯔꯕ ꯃꯇꯨꯡꯗꯗꯤ ꯊꯔꯣꯏ ꯈꯨꯌꯥꯝꯗꯣ
ꯎꯝ ꯑꯁ ꯂꯥꯛꯑꯝꯃꯗꯤ ꯐꯅꯤꯗ ꯂꯥꯛꯅꯕ ꯊꯔꯣꯏ ꯈꯨꯟꯕ
ꯅꯍꯥꯟ ꯅꯍꯥꯟ ꯀꯩꯅꯣꯒꯤꯁꯨ ꯑꯩ ꯌꯥꯝ ꯆꯔꯥ ꯑꯅꯤꯃꯨꯛꯀꯤ ꯆꯥꯡ ꯑꯣꯏꯔꯝꯅꯤ ꯑꯩꯅ ꯄꯤꯕꯤꯈꯤꯕꯗꯣ ꯑꯗꯨꯁꯨ ꯊꯕꯛꯁꯨ ꯁꯨꯔ ꯈꯨ ꯈꯨꯟꯕꯅꯦꯕ
ꯑꯣ
ꯊꯔꯣꯏꯁꯨ ꯀꯩꯅꯣ ꯇꯧꯋꯦ ꯑꯥ ꯆꯤꯡ ꯂꯣꯝꯗꯒꯤ ꯂꯩꯕ ꯊꯔꯣꯏꯒ ꯃꯥꯟꯅꯗꯦ ꯑꯩꯈꯣꯏꯒꯤꯗꯤ
ꯎꯝ
ꯑꯩꯈꯣꯏꯒꯤ ꯑꯇꯦꯟꯕ ꯖꯥꯠꯇꯅꯦꯕꯀꯣ
ꯎꯝ
ꯑꯗꯨꯗꯤ ꯍꯥꯎꯕ ꯍꯦꯜꯂꯦ ꯍꯥꯏ ꯃꯤꯅꯗꯤ ꯆꯨꯝꯕ꯭ꯔꯥ ꯆꯨꯝꯗꯕ꯭ꯔꯥꯗꯤ ꯈꯪꯗꯦ
ꯍꯥꯎꯔꯝꯒꯅꯤ
ꯎꯝ
ꯑꯩꯁꯨ ꯍꯌꯦꯡ ꯆꯥꯔꯅꯤ ꯑꯩꯈꯣꯏꯁꯨ
ꯊꯔꯣꯏ ꯅꯣꯏ ꯀꯃꯥꯏꯅ ꯆꯥꯟꯅꯒꯦ ꯍꯥꯏꯕꯗꯤ ꯏꯔꯣꯟꯕ ꯑꯣꯢꯅ ꯇꯧꯔꯅꯕ꯭ꯔꯥ ꯅꯠꯇ꯭ꯔꯒ
ꯎꯝ ꯏꯔꯣꯟꯕꯁꯨ ꯆꯥꯔꯦꯗꯅ
ꯎꯝ
ꯏꯟꯖꯥꯡ ꯊꯥꯎ ꯌꯥꯎꯗꯕꯤꯁꯨ ꯆꯥꯔꯦ ꯊꯥꯎ ꯉꯧꯔꯒ ꯆꯥꯕꯁꯨ ꯆꯥꯔꯦ ꯑꯗꯨꯒ ꯎꯝ ꯃꯣꯔꯣꯛ ꯃꯦꯠꯂꯒ ꯉꯥꯔꯤ ꯍꯥꯞꯄꯒ ꯆꯅꯝ ꯍꯥꯞꯄꯒ ꯊꯨꯝ ꯍꯥꯞꯄꯒ ꯑꯗꯨ ꯃꯦꯠꯂꯒ ꯃꯍꯤꯗꯣ ꯂꯥꯡꯍꯜꯂꯒ ꯊꯔꯣꯏꯗꯣ ꯐꯨꯜꯂꯅꯤ ꯑꯗꯨꯒ ꯊꯝꯃꯦ
ꯍꯗꯨ ꯑꯩꯈꯣꯏꯅ ꯆꯥꯕꯁꯦꯀꯣ
ꯎꯝ
ꯏꯔꯣꯟꯕ ꯍꯥꯏꯕꯨ ꯏꯔꯣꯟꯕꯃꯛꯇꯤ ꯅꯠꯇꯦꯕ
ꯎꯝ
ꯑꯂꯨꯗꯣ ꯈꯔ ꯅꯩꯈꯥꯏꯔꯅꯤ ꯑꯗꯨꯒ ꯃꯔꯣꯏ ꯅꯥꯀꯨꯞꯄꯤꯗꯣ ꯃꯆꯥꯗꯨꯗꯁꯨ ꯁꯨꯖꯤꯜꯂꯅꯤ ꯑꯗꯨꯒ ꯁꯤ ꯃꯔꯨ ꯑꯁꯥꯡꯕ ꯆꯠꯇꯣꯕ ꯑꯉꯥꯡꯕꯗꯣ ꯑꯗꯨ ꯐꯖꯅ ꯇꯛꯈꯥꯏꯔꯅꯤ ꯃꯆꯨꯗꯣ ꯈꯔ ꯉꯥꯡꯍꯜꯂꯅꯤꯕꯀꯣ
ꯑꯥꯎ
ꯊꯔꯣꯏꯒ ꯇꯣꯠꯃꯤꯟꯅꯔꯅꯤ ꯑꯗꯨꯒ ꯑꯃꯨꯛ ꯊꯥꯎ ꯉꯧꯕ
ꯑꯣ
ꯑꯁ ꯆꯤꯟꯒꯁꯦ ꯂꯣꯏ ꯀꯩꯅꯣ ꯇꯧꯕꯅꯦ ꯃꯣꯔꯣꯛ ꯁꯥꯕꯅꯦ
ꯎꯝ ꯕꯤꯠ ꯂꯩꯌꯦ ꯑꯗꯨ ꯃꯣꯔꯣꯛꯁꯥꯕꯗꯣ ꯑꯗꯨꯒ ꯊꯥꯏꯅꯒꯤꯗ ꯊꯔꯣꯏ ꯈꯨꯟꯕ ꯆꯠꯂꯦꯕꯀꯣ ꯑꯉꯥꯡ ꯑꯣꯏꯔꯤꯉꯩ ꯀꯥꯟꯗ
ꯎꯝ
ꯑꯗꯨꯒ ꯅꯣꯡ ꯆꯨꯔꯁꯨ ꯆꯠꯂꯤꯅꯦꯕ
ꯍꯣꯏꯅꯦ ꯍꯦ
ꯑꯗꯣ ꯅꯣꯡ ꯃꯔꯛꯇꯨꯗ ꯑꯗꯨꯝ ꯆꯠꯂꯤꯅꯦꯕ ꯊꯔꯣꯢ ꯈꯨꯟꯕꯗꯣ ꯑꯗꯨꯗꯨꯒ ꯎꯝ ꯌꯨꯝꯗ ꯂꯥꯛꯑꯦ ꯑꯗꯨꯒ ꯢꯆꯦ ꯍꯥꯏꯗꯤ ꯏꯆꯦ ꯍꯥꯏꯗꯤ ꯏꯆꯦ ꯑꯁꯦꯡꯕꯗꯤ ꯅꯠꯇꯦ ꯏꯅꯦꯒꯤ ꯃꯆꯥꯅꯦ ꯑꯗꯨꯒ ꯏꯅꯦ ꯌꯨꯝ ꯄꯥꯟꯗ꯭ꯔꯤꯀꯥꯟꯗꯅꯦ ꯑꯩꯈꯣꯏ ꯄꯨꯟꯅ ꯅꯣꯏ ꯑꯩꯈꯣꯏ ꯕꯨꯕꯣꯛ ꯈꯣꯏꯗ ꯀꯥꯡ ꯏꯟꯁꯥꯡ ꯊꯣꯡꯉꯒ ꯊꯔꯣꯏꯗꯣ ꯆꯨꯞꯄꯗꯣ ꯀꯝꯄꯤꯇꯤꯁꯟ ꯇꯧꯕꯅꯦꯕꯀꯣ
ꯑꯁ ꯅꯣꯏꯁꯨ ꯑꯗꯨꯃꯥꯏ ꯇꯧꯕ꯭ꯔꯥ
ꯇꯧꯋꯦ ꯑꯗꯨꯅ ꯅꯨꯡꯉꯥꯏꯕꯖꯤꯗꯤ ꯑꯗꯨꯏ ꯃꯇꯝꯗꯣ ꯑꯁ ꯅꯨꯉꯥꯏꯕꯅꯦ ꯀꯝꯄꯤꯇꯤꯁꯟ ꯇꯧꯕꯗ ꯎꯝ
ꯅꯪ ꯅꯪ ꯀꯧꯇꯥ ꯑꯃꯃꯨꯛꯇꯤ ꯆꯨꯞꯄ ꯉꯝꯒꯗ꯭ꯔꯥ
ꯉꯝꯗꯧ ꯃꯥꯜꯂꯦ ꯊꯔꯣꯢꯗꯤ
ꯑꯥꯢ ꯌꯥꯏꯅꯦ
ꯐꯖꯅ ꯊꯣꯡꯉꯗꯤ ꯉꯝꯗꯧ ꯃꯥꯜꯂꯦ